ꯇꯞ
ꯇꯕ
ꯀꯥꯏ
ꯀ ꯇꯧꯔ ꯃꯤꯗ
ꯐꯝꯃꯤꯅꯦ
ꯍꯧꯖꯤꯗꯣ ꯊꯝꯕ ꯃꯇꯝꯗꯅꯦ
ꯅꯣꯡ ꯇꯥꯕꯒꯤ
ꯅ ꯀꯟ ꯇꯕ꯭ꯔꯣ ꯅꯣꯏꯗꯗꯤ
ꯀꯟꯅꯗꯤ ꯇꯥꯗꯦꯗ ꯅꯣꯡ ꯃꯝꯔꯒ ꯂꯩ ꯅꯣꯏꯗꯗꯤ ꯇꯥꯗꯕ꯭ꯔꯣ
ꯀꯗ ꯑꯗꯨ ꯀꯁꯦ
ꯁ꯭ꯀꯨꯜ ꯆꯠꯄ꯭ꯔꯥ ꯆꯠꯇꯕ꯭ꯔꯣ ꯉꯁꯤ
ꯆꯠꯂ ꯆꯠꯂ ꯀꯍꯜꯂ ꯑꯦ ꯄꯨꯡ ꯑ ꯃꯤ ꯇꯗꯥ ꯐ
ꯅꯦꯠꯁꯨꯣ ꯅꯅꯨꯡꯉꯥꯏ ꯇꯕ ꯃꯥꯜꯦ
ꯉ ꯊꯣꯡꯉꯒ ꯑꯣꯏꯕꯒꯤ ꯄꯨꯔꯍꯟꯒꯗ꯭ꯔꯥ ꯍꯥꯏꯔꯒ ꯅꯪꯁꯨ ꯃꯗꯦ
ꯁꯔꯜꯕꯣ
ꯕꯥ ꯆꯦ
ꯊꯣꯡꯒ ꯆꯥꯎꯅ
ꯑꯣꯣꯔꯦ ꯃꯥꯡꯗꯒꯤ
ꯍꯥꯥ
ꯌꯨꯝ ꯃꯣꯠꯃꯟꯕꯒꯤ ꯁꯦꯡꯗꯣꯛꯑ ꯍꯧꯖꯤꯛ
ꯅꯣꯏ ꯑꯗꯨꯗꯤ ꯅꯣꯡ ꯇꯥꯗꯕ꯭ꯔꯣ
ꯏ ꯀ ꯔ ꯔꯍꯜ ꯂꯤꯂ ꯃꯥꯗ ꯑꯩꯈꯣꯏ ꯑꯩꯈꯣꯏ ꯂꯣꯝꯁꯤꯗꯤ ꯂꯧ ꯂꯣꯏ ꯂꯣꯏꯈ꯭ꯔꯕꯣ
ꯂꯣꯏꯕꯁꯨ ꯂꯩꯌꯦꯦ ꯂꯣꯏꯗꯕꯁꯨ ꯂꯩꯑ ꯐꯦꯃꯣꯅ ꯍꯣꯏ ꯂꯤꯡꯗ꯭ꯔꯤꯕꯖꯥꯠꯅꯦ ꯍꯌꯦꯡ ꯂꯤꯡꯒꯦꯌꯦꯡ
ꯀꯩꯅꯣ ꯑꯩꯈꯣꯏꯗꯤ ꯑꯃꯗꯤ ꯑ ꯃꯥ
ꯂꯣꯏꯂꯣ ꯃꯥꯔꯦ ꯉꯔꯥꯡꯅ ꯑꯩꯕꯨ ꯂꯧ ꯆꯠꯁꯦꯅ ꯀꯧꯕ ꯉꯔꯥꯡꯗꯣ ꯃꯈꯥꯒꯤ ꯃꯈꯥꯒꯤ ꯏꯄꯥꯠꯇꯣꯟ ꯍꯣꯏꯗꯣ
ꯎꯝ
ꯑꯩꯕꯨ ꯂꯧ ꯆꯥꯁꯦꯅ ꯀꯧꯕ ꯃꯣꯏꯒꯤ ꯂꯧ ꯈꯣꯟꯐꯝꯗꯣ ꯂꯧ ꯈꯣꯏꯕꯤꯕꯗꯣ ꯑꯗꯣ ꯀꯛꯑꯁꯦ ꯑꯗꯣ ꯀꯩꯅꯣ ꯇꯧꯔꯁꯦ ꯍꯥꯏꯔꯒ ꯍꯟꯖꯤꯟ ꯍꯟꯖꯤꯟ ꯀꯧꯔꯛꯑꯦ ꯅꯥꯏꯌꯦ ꯆꯠꯄ ꯌꯥꯗꯦ ꯍꯥꯏꯔꯒ ꯈꯨꯂꯪꯁꯨ ꯑꯅꯤꯔꯛ ꯀꯧꯔꯛꯑꯦ ꯑꯥ ꯔꯤꯡꯆꯝꯊꯥꯏ ꯍꯣꯏꯒ ꯃꯣꯏꯒ ꯀꯧꯔꯛꯑꯦ ꯑꯩꯗꯤ ꯅꯥꯏꯌꯦꯕ
ꯀꯩꯅꯣ
ꯇꯥꯕ꯭ꯔꯣ
ꯑꯩ ꯁꯥꯕꯤꯔꯣ
ꯇꯥꯛ ꯄꯩꯁꯥꯒꯤ ꯅꯠꯇꯦ ꯈꯨꯂꯪꯒꯤꯅꯦꯕ ꯅꯍꯥꯟ ꯃꯣꯏꯒꯤ ꯂꯧ ꯍꯣꯟꯐꯝꯗꯣ ꯈꯣꯏꯕꯤꯕꯅꯦꯕ
ꯈꯣꯏꯕꯤꯕꯗꯣ ꯑꯩ ꯑꯩꯈꯣꯏ ꯂꯧ ꯂꯤꯡ ꯀꯥꯟꯗ ꯑꯩꯅ ꯂꯧ ꯂꯧꯍꯣꯟꯐꯝ ꯈꯣꯏꯕꯤꯕꯗꯣ ꯀꯛꯑꯁꯦ ꯑꯩꯈꯣꯏ ꯂꯧ ꯆꯠꯁꯦꯅ ꯑꯩꯈꯣꯏ ꯂꯧ ꯂꯤꯡꯕꯗ ꯆꯠꯄꯅꯦꯕ ꯑꯃ ꯑꯣꯏꯅ ꯀꯛꯑꯁꯤ ꯍꯥꯏꯔꯒ ꯑꯃꯨꯛ ꯍꯟꯖꯤꯟ ꯍꯟꯖꯤꯟ ꯀꯥꯎꯔꯛꯄ ꯆꯠꯄ ꯃꯤꯁꯨ ꯂꯩꯇꯕꯒꯤ ꯆꯠꯇꯕꯒꯤ ꯆꯠꯅꯤꯡꯗꯕꯒꯤꯅꯦꯅ ꯍꯥꯏꯔꯒ ꯂꯩꯌꯦꯦ ꯍꯥꯏꯌꯦꯦ ꯅꯥꯏ ꯍꯥꯏꯔꯒ ꯂꯧꯍꯣꯟꯐꯝꯒꯤꯗꯣ ꯑꯗꯨꯝ ꯀꯛꯑꯁꯦ ꯍꯥꯏꯔꯒ ꯃꯣꯏ ꯈꯛꯇ ꯈꯜꯂꯦꯅꯦ
ꯉꯍꯥꯟꯅ ꯂꯣꯏꯕ꯭ꯔꯣ ꯃꯈꯣꯏꯁꯨ
ꯍꯥꯟꯅ ꯑꯃꯔꯛꯇꯗꯤ ꯆꯠꯄ ꯖꯥꯠꯅꯦ ꯃꯈꯥꯒꯤꯗꯣ ꯃꯈꯥꯒꯤꯗꯣ ꯏꯃꯥꯒ ꯏꯅꯦ ꯈꯃꯣꯏ ꯅꯨꯄꯤꯒ ꯃꯣꯏ ꯑꯍꯨꯝ ꯍꯥꯟꯅ ꯂꯦꯡꯕ ꯆꯠꯄꯖꯥꯠꯅꯦ ꯑꯗꯨꯒ ꯉꯔꯥꯡꯗꯣ ꯑꯌꯥꯝꯕ ꯂꯦꯡꯕ ꯖꯥꯠꯅꯦ ꯅꯤꯡꯆꯝꯊꯥꯍꯣꯏꯁꯨ ꯉꯔꯥꯡꯅ ꯂꯦꯡꯕ
ꯀꯩꯅꯣ ꯏꯗ ꯎꯄꯥꯥꯟꯗ ꯎꯕꯠ ꯑꯣꯏꯣꯏꯗꯣ
ꯎꯝ
ꯃꯣꯏ ꯑꯗꯨꯗꯤ ꯃꯊꯛꯇ ꯑ ꯀꯩꯅꯣ ꯔꯣꯝꯗꯗꯤ ꯎꯗ꯭ꯔꯕꯣ ꯅ ꯍ ꯂꯩ ꯅꯍꯥꯟ ꯃꯈꯣꯏ ꯆꯠꯄꯗꯣ ꯘꯔꯤ ꯇꯨꯔꯦꯟ
ꯑ ꯃꯣꯏꯒꯤ ꯂꯧꯗꯣ ꯄꯨꯡꯉꯥꯂꯣꯡ ꯄꯨꯡꯉꯥꯂꯣꯡ ꯍꯣꯏꯅ ꯎꯑꯦ ꯍꯥꯏꯌꯦꯦ
ꯀꯅꯤ ꯌꯦꯉꯣ
ꯑꯣ ꯌꯦꯡꯒꯦ ꯌꯦꯡꯒꯦ ꯍ ꯃꯤꯅ ꯈꯔ ꯑꯃꯨꯛ ꯎꯑꯦ ꯍꯥꯏꯕ ꯑꯗꯣ ꯂꯧꯗꯣ
ꯀꯔꯝꯕ ꯃꯇꯝꯗ ꯃꯣꯏꯗꯤ ꯉꯥꯡꯍꯥꯖꯥꯅ ꯏꯁꯤꯡ ꯋꯥꯕꯗꯤ ꯑꯣꯏꯔꯝꯃꯅꯤ ꯑꯗꯨꯗꯁꯨ
ꯁꯤꯤꯡꯥꯏꯇ ꯃꯥꯂꯦ
ꯃꯣꯏꯗꯤ ꯑꯗꯨꯝ ꯐꯧꯗꯤ ꯐꯥꯕ ꯅꯠꯇ꯭ꯔꯅꯦ
ꯐꯧꯗꯤ ꯐꯕꯅꯦ ꯏꯁꯤꯡꯅꯅꯦ ꯃꯣꯏꯒꯤ ꯂꯧꯗꯦ ꯑꯩꯒꯤꯗꯣ ꯅꯍꯥꯟ ꯑꯩꯒꯤ ꯑꯩꯅ ꯐꯣꯟ ꯇꯧꯕꯗꯣ ꯅꯍꯥꯟ ꯖꯦꯔꯣ ꯊꯣꯛꯄꯗꯣ ꯑꯩꯅ ꯐꯣꯟ ꯇꯧꯔꯤꯉꯩꯗꯨꯗ ꯏꯄꯥꯆꯧ ꯑꯁꯤ ꯅꯛꯄ ꯂꯩꯕꯗꯣ
ꯎ ꯎꯝ
ꯇꯨꯁꯥꯟ ꯂꯣꯏꯔꯕ ꯅꯣꯏ ꯗꯦ
ꯏꯁꯂ ꯎꯗ꯭ꯔꯦ꯭ꯔ
ꯀꯔꯤꯒꯤ ꯄꯩꯁꯥ ꯂꯥꯛꯑꯔꯣꯏꯅꯦ
ꯌꯥꯔꯣꯋ ꯌꯦ ꯃꯔꯔ ꯑꯗꯨ ꯀꯗꯔꯤ
ꯄꯩꯁꯥ ꯄꯤꯅꯤꯉꯥꯏꯁꯨ ꯂꯩꯇꯦ
ꯇ ꯐꯗꯤꯌꯥ
ꯍꯥ
ꯆꯅꯤ
ꯂꯩꯇꯦ ꯄꯩꯁꯥ ꯂꯩꯇꯦ ꯑꯃꯒꯤꯗꯣ
ꯎꯝ
ꯈꯥꯎꯗꯣ ꯐꯖꯅ ꯄꯨꯕ ꯌꯥꯕ꯭ꯔꯣ
ꯊꯗꯦ ꯎ
ꯇꯠꯀꯦ ꯇꯧꯕ ꯇꯧꯕ ꯅꯠꯇ꯭ꯔꯣ
ꯆ ꯆꯁꯨ ꯅ ꯇꯔꯤ
ꯃꯥꯒꯤ ꯁꯣꯁꯇꯨꯗꯤ ꯑꯃꯨꯛ ꯂꯩꯔꯕꯣ
ꯂꯣꯏꯇ ꯂ ꯂꯩꯇ ꯈꯥꯎꯗ ꯍꯥꯞꯁꯤ ꯍꯥꯏ ꯈꯥꯎꯗ ꯑꯩꯗꯤ ꯂꯧꯁꯨ ꯂꯧꯊꯣꯛꯇꯅ ꯈꯥꯎꯗꯒꯤ
ꯈꯥꯎ ꯋꯥꯏꯠ ꯀꯂꯔꯗ ꯂꯩꯔꯝꯒꯅꯤꯗ
ꯏ ꯉꯁꯥꯏ ꯊꯔꯒ꯭ꯔꯣ ꯄꯩꯤꯁꯥ
ꯑꯥ
ꯃꯁꯥ ꯄꯁꯥ ꯊꯥꯔꯛꯀꯅꯤ ꯍꯥꯏꯕꯗꯣ ꯑꯗꯣ ꯃꯥ ꯊꯥꯔꯛꯑꯦꯕ ꯍꯔꯛꯄꯗꯣ ꯅꯨꯄꯥ ꯀꯩꯅꯣ ꯂꯤꯁꯤꯡ ꯑꯃꯒ ꯆꯥꯝꯃꯉꯥ ꯊꯥꯔꯛꯑꯦ ꯂꯤꯁꯤꯡ ꯑꯣ ꯆꯥꯝꯃꯉꯥꯗꯨꯗꯤ ꯄꯩꯁꯥ ꯑꯣꯏꯅ ꯄꯤ ꯏꯍꯥꯏ ꯅꯤꯡꯊꯧꯀꯥꯕ ꯅꯨꯃꯤꯠꯇ
ꯂꯤꯁꯤꯡ ꯆꯥꯃꯉꯥ
ꯑ ꯏꯂꯤꯁ ꯆꯃꯉꯥꯅꯣ ꯍ ꯅꯍ
ꯍꯧꯖꯤꯩ ꯉꯥꯎꯉꯣ
ꯍꯥꯏꯅꯣ
ꯍꯧꯖꯤꯛ ꯉꯥꯡꯕ ꯌꯥꯕꯗꯨꯕꯣ
ꯃꯤꯅ ꯍꯦꯛ ꯉꯥꯡꯕ ꯒꯌꯥꯟ ꯇꯥꯗ꯭ꯔꯒꯗꯤ ꯀꯃꯥꯏꯅ ꯑꯃꯛ ꯉꯥꯡꯗꯣꯏꯅꯣ
ꯅꯪꯅ ꯐꯖꯅ ꯉꯥꯡꯗꯕꯒꯤꯅꯦꯍꯦ
ꯂꯅꯥꯗꯤ
ꯁ ꯉꯥꯡꯗꯣ ꯑꯩ ꯇꯥꯗꯦ ꯁꯣꯝꯗ ꯃꯤ ꯂꯥꯛꯄꯒꯤ
ꯎꯝ
ꯑꯆꯥꯄꯣꯠ ꯈꯔ ꯂꯧꯔꯒ ꯊꯥꯔꯛꯑꯣꯗꯅ
ꯏꯁ ꯊꯥꯔꯛꯑꯣ
ꯅꯪꯉꯣꯟꯗ ꯂꯩꯔꯤꯗꯨꯗꯤ
ꯃ ꯐꯝ ꯄꯩꯁꯥ ꯊꯂ
ꯃꯔꯨꯞ ꯐꯪꯂꯉꯁꯨ ꯑꯗꯨꯈꯛꯅꯕꯨ ꯄꯥꯏꯅꯤꯉꯥꯏ ꯐꯥꯎꯀꯣ ꯅꯥꯗꯦꯗ
ꯑꯗꯨ ꯈꯥꯛꯄꯗꯤ ꯑꯩꯒꯤꯗꯤ ꯑꯗꯨ ꯈꯥꯛ ꯈꯥꯎ ꯐꯪꯗꯦ ꯉꯁꯤ ꯐꯪꯕꯗꯣ ꯅꯉꯣꯟꯗ ꯆꯥꯝꯃꯉꯥ ꯑꯃꯨꯛ ꯊꯥꯈ꯭ꯔꯦ ꯅꯔꯥꯏꯕꯛ
ꯃꯤꯒꯤ ꯁꯤꯡꯅꯤꯉꯥꯏ ꯃꯤ ꯃꯤꯒꯤ ꯁꯤꯡꯅꯤꯉꯥꯏꯐꯥꯎ ꯂꯩꯇꯕꯗꯨꯕꯨ ꯎꯝ
ꯑꯗꯨ ꯂꯥꯛꯇ꯭ꯔꯗꯤ ꯑꯗꯨ ꯂꯥꯛꯇ꯭ꯔꯗꯤ ꯅꯪ ꯈꯤꯇꯪ ꯉꯥ ꯐꯥꯎ ꯄꯤꯔꯣꯏꯗꯣꯏꯅꯤ ꯉꯁꯤꯁꯦ ꯗ ꯂꯕꯨꯗꯤꯇꯥꯁꯕꯤꯅꯦ
ꯑꯩꯒꯤꯗꯣ ꯒ꯭ꯔꯨꯞꯗꯣ ꯌꯥꯎꯍꯟꯕ ꯌꯥꯔꯣꯏꯗ꯭ꯔꯣ
ꯍ ꯀ
ꯅꯪꯗꯤ ꯐꯪꯕ ꯂꯣꯏꯔꯒ
ꯍꯪꯣꯂꯣ ꯑꯗꯨꯁꯨ ꯆꯆꯥ ꯂꯩꯕꯗꯤ ꯊꯝꯕ ꯍꯧꯔꯨꯔꯦ ꯀꯩꯅꯣ ꯇꯧꯕ ꯀꯅ ꯑꯦꯦꯄꯔ
ꯃꯤ ꯃꯥꯄꯅꯦꯅ ꯂꯩꯕꯅꯦꯕ
ꯁꯤ ꯐ ꯑꯣꯛꯂꯑꯒ
ꯎꯝ ꯍꯧꯔꯦ ꯑꯗꯨꯅꯥ
ꯎꯝ
ꯀꯅꯥ ꯀꯅꯥ ꯂꯩ ꯑꯩꯒꯦ
ꯑꯦ ꯍꯣꯏꯅꯤꯀꯣ ꯂꯒꯦ
ꯇꯨꯏꯁꯟ ꯑꯉꯥꯡꯁꯤꯡ ꯂꯣꯏ ꯇꯣꯛꯔꯕꯣ
ꯅꯦꯂ ꯎꯗ꯭ꯔ ꯃꯊꯪ ꯃꯄꯥꯗ ꯃꯣꯏ ꯍꯥꯏꯔꯛꯀꯗꯕ ꯃꯥꯜꯂꯦ ꯉꯁꯤ ꯆ ꯃꯥꯟꯒꯂꯗꯤꯃꯣ
ꯑꯃꯗꯣ ꯐꯤꯔꯣ ꯂꯤꯅꯤꯡꯉꯥꯏ ꯑꯝꯐꯥꯎ ꯂꯩꯔꯝꯃꯣꯏ ꯂꯩꯔꯝꯈꯤꯔꯣꯏꯅꯦ
ꯂꯩꯕꯤꯗ꯭ꯔꯗꯤ ꯀꯗꯥꯏꯗꯒꯤ ꯂꯩꯔꯅꯤ
ꯂꯩꯕꯤꯅꯤꯡꯉꯥꯏꯁꯨ ꯄꯩꯁꯥ ꯂꯩꯇꯦ ꯃꯤꯒꯤ ꯁꯤꯡꯅꯤꯉꯥꯏ ꯌꯥꯝꯕꯅꯤꯅ
ꯃꯃꯥ ꯑꯅꯥꯅ ꯂꯩꯕꯤꯗ꯭ꯔꯗꯤ ꯀꯅꯥꯅ ꯂꯩꯕꯤꯒꯅꯤ
ꯃꯃꯥ ꯑꯍꯟꯅ ꯂꯩ ꯂꯩꯕꯤꯈ꯭ꯔꯣ
ꯃꯥ ꯍ ꯃꯥ ꯆ ꯆꯥꯅꯤꯡꯉꯥꯏ ꯊꯛꯅꯤꯡꯉꯥꯏ ꯐꯥꯎ ꯊꯥꯛꯄ ꯉꯝꯗ꯭ꯔꯀꯥꯟꯁꯤꯗ ꯃꯥꯒꯤ ꯐꯤꯔꯣꯜ ꯂꯩꯔꯗꯤ ꯂꯣꯏꯔ ꯂꯥꯛ ꯑꯩꯗꯤ ꯁꯤꯔꯤ ꯌꯥ ꯂꯩ
ꯅꯪ ꯅꯪ ꯇꯥꯂꯣ ꯐꯪꯉꯗꯤ ꯂꯤꯁꯤꯡ ꯑꯃꯒꯤ ꯐꯤꯔꯣꯜ ꯂꯩꯕꯤꯔꯣꯗꯅ
ꯅꯣꯛꯅꯤꯡꯉꯦ ꯆꯣꯂꯣ ꯐꯪꯕ꯭ꯔꯥ ꯍꯥꯏꯌꯦ ꯂꯤꯁꯤꯡ ꯃꯉꯥ ꯂꯣꯇꯔꯤ ꯇꯧꯋꯦ ꯂꯤꯁꯤꯡ ꯑꯅꯤꯅ ꯌꯨꯝꯒꯤ ꯑꯃꯨꯛ ꯄꯤꯔꯅꯤ ꯏꯁꯤꯡꯒꯤ ꯉꯔꯥꯡ ꯂꯨꯄꯥ ꯆꯅꯤ ꯂꯧꯕ ꯂꯥꯛꯑꯦ ꯃꯗꯤ ꯑꯃꯨꯛ ꯄꯤꯒꯅꯤ ꯏꯁꯤꯡ ꯑꯃꯒꯤꯒꯤ ꯐꯥꯎꯕꯗꯥꯏꯗꯒꯤ ꯂꯧꯁꯤꯔꯥ ꯍꯧꯖꯤꯛ ꯊꯤꯔꯤꯅꯤ
ꯀꯔꯝꯕ ꯂꯤꯁꯤꯡ ꯃꯉꯥ ꯂꯣꯗ꯭ꯔꯤꯅꯣꯍꯦ ꯃꯤꯗꯤ ꯂꯤꯁꯤꯡ ꯃꯉꯥꯒꯤ ꯂꯨꯗ꯭ꯔꯤ ꯌꯥꯎꯋꯦ ꯌꯥꯝ ꯐꯅ ꯂꯤꯁꯤꯡ ꯃꯉꯥꯒꯤ ꯀꯗ꯭ꯔꯤꯎꯗꯤ ꯌꯥꯝ ꯐꯩꯅꯥ
ꯇꯗꯣ ꯂꯣꯏ ꯂꯧꯕꯤꯗꯨꯗꯤ ꯑꯩ ꯍꯟꯗꯛ ꯑꯃꯗ ꯂꯧꯋꯦ
ꯔꯣꯇ꯭ꯔꯤꯁꯨ ꯂꯣꯏ ꯂꯧꯋꯦ ꯄꯩꯁꯥꯗꯤ ꯂꯩꯇꯦ ꯍꯥꯏ ꯈꯪꯗ꯭ꯔꯦꯗ
ꯅꯤꯡꯉ ꯅꯪꯗ ꯆꯥꯛ ꯆꯥꯛ ꯆꯥꯕꯅ ꯍꯤꯡꯉꯔꯕ ꯂꯩꯔꯤꯁꯦ ꯑꯗꯨꯒꯤꯅꯤ
ꯍ
ꯎꯝ ꯍꯥꯏꯌꯦꯦ ꯍꯟꯖꯥꯡ ꯄꯨꯔꯛꯑꯣ ꯍꯥꯏꯗꯁꯨ ꯌꯨꯝꯗ ꯍꯤꯟꯖꯥꯡ ꯊꯥꯔꯛꯑꯣ ꯍꯥꯏꯔꯁꯨ ꯊꯥꯔꯛꯇꯦ ꯑꯩꯈꯣꯏꯗꯤ ꯍꯟꯖꯥꯡ ꯑꯁꯤꯗꯗꯤ ꯎꯃꯪꯁꯨ ꯂꯩꯇꯦ ꯎꯃꯪꯁꯨ ꯆꯠꯂꯒ ꯊꯤ ꯊꯤꯒꯦ ꯍꯥꯏꯔꯁꯨ ꯐꯪꯒꯦ ꯑꯗꯨ ꯍꯞꯇꯥꯗ ꯂꯤꯁꯤꯡ ꯑꯃꯨ ꯍꯤꯟꯖꯥꯡ ꯃꯩꯕꯗ
ꯀꯣꯏꯁꯨ ꯅꯔ ꯂꯩꯌꯦ ꯆ ꯌꯥꯗꯦ
ꯌꯥꯔꯣꯏ ꯆꯥ ꯊꯔꯛꯑꯣ
ꯒ ꯑꯗꯨꯝ ꯂꯩꯌꯦꯕ ꯆꯠꯊꯣꯛꯄ ꯌꯥꯗꯦꯕ ꯑꯃꯗꯣ ꯑꯩꯒꯤ ꯇꯨꯡ ꯏꯜꯂꯒ ꯑꯩꯒꯤ ꯃꯇꯨꯡꯨꯡ ꯑꯗꯨꯝ ꯏꯜꯂꯒ ꯑꯩꯉꯣꯟꯗ ꯗꯤꯁꯇꯥꯔꯕ ꯇꯧꯔꯛꯏꯅꯦ ꯑꯃꯅ
ꯨꯟꯗꯥ ꯑꯃꯜ ꯂꯩ ꯏꯕꯗꯣ
ꯐꯗ꯭ꯔꯦ ꯃ ꯀꯥꯏ
ꯆꯥꯛ ꯊꯣꯡꯅꯤꯡꯗ꯭ꯔꯦ
ꯁꯗ